ꯇꯥꯕ꯭ꯔꯥ
ꯑꯥ ꯇꯥꯔꯦ ꯑꯩꯈꯣꯏ ꯆꯦ ꯃꯆꯥꯁꯦ ꯑꫭꯟꯊꫭꯛꯅ ꯂꯝ ꯍꯦꯟꯈ꯭ꯔꯖꯥꯠꯅꯤ ꯑꯩ ꯃꯥ ꯁꯦꯟꯅꯕꯗ
ꯃꯇꯨꯡꯗ ꯎꯪꯉ ꯐꯅꯥꯝ ꯀꯨꯏ ꯂꯩꯅꯦ
ꯑ ꯂꯩꯕꯅꯦ ꯑꯗꯨ ꯑꯗꯨꯝ ꯎꯪꯕꯅꯦ ꯌꯥꯗꯕꯅꯦ ꯆꯠꯂꯣ ꯕꯣꯕꯣꯅ ꯀꯧꯔꯦ ꯆꫭ ꯕꯕꯛꯅ ꯆꯥꯛ ꯆꯥꯁꯦꯌꯦ ꯃꯥꯝꯃꯥꯝ ꯑꯩ ꯑꯩꯈꯈꯣꯏꯆꯦ ꯃꯆꯥꯁꯦ ꯁꯦꯟꯅꯕꯗ ꯑꯋꯥꯕ ꯑꯃꯅꯦꯃꯤ ꯃꯈꯨꯠ
ꯑꯗꯨ ꯃꯈꯨꯠ ꯌꯥꯝ ꯂꯦꯡꯉꯦ ꯃꯗꯨ ꯃꯊꯛꯇꯨꯁꯨ ꯅꯦ ꯃꯈꯨꯠ ꯂꯦꯡꯒꯗꯕ ꯁꯛꯇꯥꯛ ꯑꯣꯏꯇꯧꯏ ꯃꯁꯥꯒ ꯄꯥꯔꯒ ꯑꯃ ꯂꯩꯗꯥꯏꯅꯦ
ꯑꯥ
ꯑꯉꯥꯡ ꯀꯛꯀꯥ ꯀꯛꯀꯥ ꯇꯧꯕꯗꯣ ꯃꯁꯥꯒ ꯄꯥꯏꯔꯒ ꯍꯥꯏꯅ ꯇꯥꯟꯅꯕꯒ ꯌꯥꯗꯕꯤꯗꯒꯤ ꯇꯥꯛꯅꯤꯕ ꯃꯥ ꯇꯩ
ꯑꯁ ꯈꯖꯤꯛ ꯈꯔꯥꯛꯀꯤ ꯈꯨꯂꯦꯡ ꯆꯥꯂꯦꯡ ꯅꯠꯇꯦꯍꯦꯅ ꯅꯆꯤꯟꯊꯤ ꯍꯥꯏꯅꯤ ꯍꯨꯠ ꯑꯩꯅꯅꯦ ꯃꯥꯡꯒꯣꯟ ꯊꯥꯔꯝꯕꯁꯦ ꯏꯃꯨꯡꯗ ꯀꯩꯅꯣꯝ ꯄꯣꯠ ꯂꯧ ꯆꯪꯉꯤꯉꯦꯗ ꯃꯥ ꯊꯠ ꯀꯩꯅꯣꯝ ꯊꯨꯒꯥꯏꯔꯝꯕ ꯀꯩꯅꯣꯝ ꯁꯦꯒꯥꯏꯔꯝꯕ ꯀꯩꯅꯣꯝ ꯂꯟ ꯊꯠꯂꯝꯕ ꯑꯩꯈꯣꯏꯊꯣꯏꯒꯤ ꯑꯦꯁꯇ꯭ꯔꯦ ꯐꯤ ꯊꯝꯕ ꯐꯃꯨꯡꯗ
ꯎꯝ
ꯂꯣꯏ ꯁꯠꯇꯣꯛꯑꯦꯗꯅ ꯑꯗꯨꯒꯅꯦ ꯁꯦꯠꯇꯠꯂ ꯁꯦꯠꯇꯠꯂꯒ ꯒꯝ ꯅꯐꯝꯒꯤ ꯑꯅꯤꯗꯣ
ꯑꯥ
ꯑꯅꯤꯗꯣ ꯃꯥꯏ ꯋꯥꯏ ꯑꯣꯟꯁꯤꯟꯗꯅ ꯅꯞꯁꯜꯂꯦꯗꯅ ꯑꯗꯨꯒ ꯆꯤꯡꯊꯠꯂꯒ ꯍꯛꯇ ꯂꯣꯏ ꯁꯦꯒꯥꯏꯔꯝꯃꯕꯅꯦ ꯃꯤ
ꯀꯃꯥꯏ ꯇꯧꯅꯤ
ꯍꯦꯛꯇ ꯉꯥꯡꯅꯕꯁꯦ ꯋꯥꯕ ꯈꯪꯕ꯭ꯔꯥ
ꯎꯝ
ꯑꯗꯨꯝ ꯄꯣꯠꯁꯦ ꯂꯪꯈꯥꯏꯕꯒ ꯁꯦꯒꯥꯏꯕꯒ ꯃꯦꯠꯊꯠꯄꯒ ꯊꯥꯗꯠꯄꯒ ꯃꯥ ꯇꫭꯏꯁꯦ ꯏꯃꯨꯡꯁꯤꯗ ꯂꯥꯛꯑꯣ ꯆꯥꯄꯤꯒꯥꯏ ꯊꯧꯗꯣꯛꯇꯣꯔꯦ ꯃꯥꯅꯦ ꯅꯨꯄꯥ ꯑꯣꯏꯔꯝꯒꯗꯕꯅꯦ ꯑꯣꯟꯅ ꯇꯩꯅꯕ ꯑꯗꯨꯅꯤ ꯍꯥꯏꯖꯦ
ꯉꯔꯥꯡꯒꯤ ꯏꯁꯇ꯭ꯔꯣꯠ ꯅꯠꯇꯦ ꯉꯔꯥꯡꯒꯤ ꯗ꯭ꯔꯥꯏꯕꯔꯝꯐꯠꯇꯨꯗꯤ ꯌꯥꯈ꯭ꯔꯕ꯭ꯔꯥ
ꯗ꯭ꯔꯥꯒꯣꯟ ꯐ꯭ꯔꯨꯠꯇꯣ ꯍꯥꯞꯄꯨꯗꯤ ꯂꯣꯏ ꯍꯥꯞꯆꯤꯟꯈ꯭ꯔꯦ ꯎꯆꯤꯅꯥꯆꯤꯟꯅꯥ ꯑꯗꫭ ꯍꯥꯞꯆꯤꯜꯂꯒ ꯍꯌꯦꯡ ꯌꯦꯡꯕ ꯍꯥꯏꯇꯥꯔꯦꯗꯅ ꯑꯃꯗꯤ ꯆꯥꯎꯈꯠꯂꯛꯑꯦꯆ ꯑꯃꯗꯤ ꯐꯅ ꯆꯥꯎꯔꯅꯤꯍꯦ ꯑꯃꯗꯤ ꯃꯃꯥꯡꯗ ꯇꯧꯈꯤꯕ ꯑꯗꯨꯒ ꯈ꯭ꯋꯥꯏ ꯑꯍꯥꯟꯕ ꯑꯅꯤ ꯁꯥꯠꯄꯗꯣ ꯑꯗꯣꯝꯗꯤ ꯏꯆꯥꯎ ꯆꯥꯎꯗꯦꯕ ꯃꯈꯣꯛꯇꯣ ꯑꯗꯨꯝ ꯂꯩꯔꯕ ꯎꯝꯁꯤꯜꯂꯒ ꯑꯥ ꯍꯥꯏꯗꯤ ꯃꯏ ꯃꯇꯨꯡꯗ ꯇꯧꯕ
ꯆꯥꯎꯗꯦ ꯍꯥꯏꯁꯦ ꯀꯩꯅꯣ ꯍꯩꯁꯦ ꯍꯩ ꯄꯥꯜꯂꯛꯑꯕ꯭ꯔꯕ ꯍꯩ ꯐ꯭ꯔꯨꯏꯠ ꯑꯣꯜꯂꯛꯑꯕ꯭ꯔꯕ ꯂꯩ ꯁꯥꯠꯄꯗꯒꯤ ꯍꯩ ꯑꯣꯏꯅ ꯑꯣꯜꯂꯛꯑꯕ꯭ꯔꯕ
ꯑꯍꯩ ꯑꯣꯏꯅꯔꯤꯕ ꯃꯈꯣꯡꯗꯣ ꯃꯥꯒꯤ ꯂꯩꯈꯣꯛꯇꯨꯒꯤ ꯃꯈꯣꯡꯗꯣ ꯑꯗꯨꯗꯣ ꯃꯈꯣꯡꯗꯨꯗꯣ ꯆꯥꯎꯊꯣꯔꯛꯀꯗꯣꯏꯅꯦꯕ ꯁꯨꯝ ꯄꯨꯡꯗꯣꯟ ꯆꯥꯎꯊꯣꯛꯔꯛꯄꯗꯥꯏꯅ ꯆꯥꯎꯊꯣꯔꯛꯀꯗꯣꯏꯅꯦꯕ ꯑꯗꯣ ꯑꯍꯥꯟꯕ ꯁꯥꯠ ꯄꯥ ꯑꯅꯤꯒꯤꯁꯦ ꯑꯩꯈꯣꯏꯅ ꯄꯣꯂꯤꯅꯦꯁꯟꯁꯦ ꯀꯃꯥꯏꯅ ꯇꯧꯒꯦꯗ ꯅꯨꯡꯗꯥꯡꯁꯦ ꯁꯥꯠꯂꯁꯦ ꯈꯪꯍꯧꯗ꯭ꯔꯕ ꯅꯨꯡꯗꯥꯡꯗ ꯁꯥꯠꯂꯦꯁꯦ ꯈꯪꯍꯧꯗꯕꯗꯒꯤ ꯑꯥ ꯅꫭꯡꯇꯪ ꯁꯥꯠꯇꯣꯏꯅꯦ ꯃꯥꯗꯤ ꯅꯨꯡꯗꯥꯡ ꯄꯨꯡ ꯇꯔꯦꯠꯇꯩꯅ ꯃꯥꯄꯟ ꯀꯤ ꯃꯅꯨꯡꯗ ꯇꯔꯨꯛ ꯇꯩ ꯃꯥꯄꯜꯃꯨꯛꯀꯤ ꯃꯅꯨꯡꯗ ꯁꯨꯡꯁꯥꯠ ꯁꯥꯠꯂꯣꯏ ꯑꯌꯨꯛꯗꯤꯟꯗ ꯑꯗꯣ ꯑꯩꯈꯣꯏꯅ ꯚꯥꯞ ꯑꯣꯏꯍꯧꯗꯗꯅ ꯅꯨꯡꯗꯥꯡꯁꯦ ꯇꯧꯍꯧꯗꯅ ꯅꯣꯡꯉꯥꯜꯂꯀꯥꯟꯗꯗꯤ ꯁꯨꯃꯥꯏꯅ ꯂꯦꯛꯊ ꯂꯩꯔꯝꯃꯕ
ꯎꯝ
ꯁꯤ ꯃꯁꯤꯗꯤ ꯀꯩꯅꯣ ꯄꯣꯂꯤꯅꯦꯁꯟ ꯇꯧꯗ꯭ꯔꯦꯅ ꯑꯩꯈꯣꯏꯅ ꯅꯝꯐꯨꯗ ꯍꯥꯞꯆꯤꯜꯂꯒ ꯏꯁꯤꯡ ꯅꯣꯡ ꯆꯨꯕ ꯅꯨꯃꯤꯠ ꯇꯨ ꯅꯨꯡꯊꯥꯡꯗꯣ ꯇꯤꯡꯈꯠꯇ ꯅꯣꯡ ꯆꯨꯈ꯭ꯔꯕ ꯑꯗꯩꯗꯤ ꯑꯩꯈꯣꯏꯅ ꯄꯣꯂꯤꯅꯦꯁꯟ ꯇꯧꯕ ꯃꯇꯝꯗ ꯅꯣꯡꯗꯨ ꯃꯔꯤꯛ ꯇꯨ ꯌꯥꯎꯕꯈꯩ ꯃꯅꯨꯡꯗ ꯄꯣꯂꯟ ꯒ꯭ꯔꯦꯟꯗꫭ ꯆꯪꯕ ꯃꯇꯝꯗ ꯆꯣꯠꯄ ꯌꯥꯗꯦ ꯍꯥꯏꯌꯦꯕ ꯑꯗ ꯆꯣꯠꯂꯨꯁꯨ ꯆꯣꯠꯂꯨ ꯎꯄꯥꯏ ꯂꯩꯇꯅ ꯑꯩꯈꯣꯏꯅ ꯅꯝꯐꯨꯗ ꯍꯥꯞꯆꯤꯟꯈꯤꯕ ꯍꯥꯏꯇꯥꯔꯦ ꯑꯗꯨꯒꯤ ꯑꯅꯤꯁꯦ ꯃꯍꯩ ꯑꯅꯤꯁꯦ ꯑꯩꯈꯣꯏꯒꯤ ꯎꯍꯩ ꯄꯣꯟꯗꯕꯒꯤ ꯇꯥꯏꯞꯇ ꯑꯗꯨꯝ ꯄꯤꯛꯁꯜꯂꯒ ꯁ ꯊꯨꯝꯖꯤꯜꯂꯒ ꯂꯩꯔꯦꯕ ꯑꯥꯥ ꯑꯗꯩꯗꯤ ꯑꯗꯨꯒꯤ ꯃꯇꯨꯡꯗ ꯅꯨꯃꯤꯠ ꯃꯉꯥ ꯇꯧꯅꯤ ꯃꯇꯨꯡ ꯉꯥ ꯂꯩꯔꯒ ꯑꯃꯃꯨꯛ ꯁꯥꯔꯛꯄ ꯑꯅꯤꯃꯨꯛ ꯁꯥꯔꯛꯄ ꯄ ꯑꯗ ꯑꯅꯤꯁꯦ ꯑꯃꯨꯛ ꯑꯁꯤꯗꯤ ꯈꯪꯍꯧꯔꯕꯅꯤꯅ ꯑꯩꯈꯣꯏꯅ ꯑꯈꯪꯕꯗ ꯍꯪꯅꯔꯦꯗꯅ ꯁꯨꯃ ꯀꯃꯥꯏ ꯀꯃꯥꯏꯅ ꯇꯧꯒꯦꯗꯣ ꯑꯗꯣ ꯍꯪꯉꯒ ꯇꯧꯕ ꯃꯇꯝꯁꯤꯗ ꯇꯧꯔꯦ ꯑꯩꯈꯣꯏꯁꯨ ꯅꯨꯡꯗꯥꯡꯗꯀꯣ ꯑꯗꯨꯒ ꯀꯤꯁꯟ ꯈꯣꯠꯆꯟꯗꯅ ꯇꯧꯔꯦ ꯆꯦꯔꯪ ꯅꯨꯡꯅꯣꯛ ꯎꯞꯁꯟꯗꯅ ꯇꯧꯔꯀꯥꯟꯗꯅꯤ ꯑꯗꯨꯒꯤ ꯄꯣꯠꯇꯨꯃꯗꯤ ꯗ꯭ꯔꯥꯒꫭꯟ ꯐ꯭ꯔꯨꯠ ꯑꯣꯜꯂꯛꯑꯦꯕ ꯆꯥꯎꯔꯛꯑꯦꯕ ꯈꯔ ꯈꯔ ꯍꯧꯖꯤꯛꯁꯦ ꯃꯥꯅ ꯏꯆꯥꯎ ꯆꯥꯎꯔꯤꯕꯀꯣ ꯍꯥꯟꯅ ꯇꯧꯈꯤꯕꯗꯨꯗꯒꯤ
ꯑꯗꯨꯗꯤ ꯑꯍꯥꯟꯕꯒꯤꯗꯣ ꯑꯩꯈꯣꯏ ꯌꯧꯔꯝꯃꯔꯣꯏꯌꯦ
ꯑꯗꯨꯅꯦ ꯑꯩꯅ ꯍꯥꯏꯁꯦ ꯑꯣꯏꯗꯣꯏꯗꯅ ꯇꯣꯛꯇꯣꯏꯔꯥ ꯈꯪꯗ꯭ꯔꯦꯕ
ꯎꯝ
ꯁꯣꯏꯁꯨ ꯁꯣꯏꯈ꯭ꯔꯕꯅꯤꯅ ꯑꯗꯨꯃꯥꯏꯅ ꯇꯧꯔꯒ ꯇꯧꯋꯦ ꯑꯗꯣ ꯉꯔꯥꯡ ꯅꯤꯄꯥꯟꯅꯦꯕ ꯇꯧꯔꯤꯁꯦ
ꯎꯝ
ꯉꯔꯥꯡ ꯅꯤꯄꯥꯟ ꯑꯃꯒ ꯇꯧꯕꯅꯦꯕ ꯑꯗꯣ ꯉꯔꯥꯡ ꯅꯤꯄꯜꯁꯦ
ꯑꯗꯨꯝ ꯂꯣꯏ ꯇꯧꯁꯟꯈ꯭ꯔꯦ ꯑꯗꯨ ꯆꯦꯔꯪ ꯎꯞꯁꯜꯂꯝꯃꯦ ꯅꯣꯡꯉꯥꯂ ꯂꯧꯊꯣꯛꯑ ꯂꯣꯏ ꯄꯠꯊꯈ꯭ꯔꯦ ꯆꯃꯤꯅꯦ ꯑꯁꯤ ꯑꯁꯤ ꯃꯉꯥ ꯇꯔꯨꯛꯅꯤ ꯂꯩꯔꯒ ꯃꯄꯥꯟꯁꯦ ꯃꯇꯣꯝꯇ ꯈꯨꯏꯖꯜꯂꯛꯑꯅꯤꯗꯅ
ꯎꯝ
ꯑꯗꯒꯤ ꯈꯣꯏꯖꯤꯜꯂꯛꯑꯒ ꯀꯩꯅꯣ ꯇꯧꯗꯣꯏꯅꯦꯕ ꯑꯩꯈꯣꯏꯒꯤ ꯃꯊꯟꯇ ꯂꯧꯊꯣꯛꯄ ꯀꯦꯟꯕ ꯉꯥꯏꯗ꯭ꯔꯒꯁꯨ ꯑꯩꯈꯣꯏꯅ ꯊꯥꯗꯠꯄꯤꯗꯣꯏꯅꯦꯕ ꯃꯊꯥꯡꯅ ꯀꯩꯅ ꯂꯦꯟ ꯊꯠꯂꯒ ꯃꯇꯣꯟꯗꯣ ꯃꯥꯃ ꯃꯄꯥꯟꯗꯣ
ꯎꯝ
ꯂꯣꯏ ꯊꯥꯗꯠꯄꯤꯔꯒ ꯂꯪꯊꯣꯛꯑꯅꯤ ꯂꯣꯏꯁꯤꯜꯂꯛꯑꯦ ꯑꯅꯤꯃꯨꯛꯇ ꯉꯥꯏꯔꯃꯅꯤ ꯍꯧꯖꯤꯛ ꯑꯃꯨꯛ ꯍꯥꯞꯀꯗꯕꯁꯦ
ꯗ꯭ꯔꯒꯕꯤꯁꯦ ꯃꯁꯥ ꯀꯩꯅ ꯊꯥꯕ ꯌꯥꯕ꯭ꯔꯥ
ꯑꯩꯁ ꯑꯗꯨꯅ ꯂꯣꯏ ꯊꯥꯗꯣꯏꯅꯦ ꯀꯛꯑ ꯀꯛꯑꯒ
ꯑꯗꯨꯗꯤ ꯅꯣꯏ ꯃꯊꯪꯒꯤ ꯍꯩ ꯂꯣꯛꯄ ꯂꯣꯏꯔꯒ ꯁꯥꯟꯅꯕ ꯌꯥꯕ ꯃꯇꯝꯗꯣ
ꯑꯩ ꯗꯃꯥꯗ ꯑꯃ ꯀꯛꯊꯠꯄꯅꯦ ꯑꯩꯈꯣꯏ ꯕꯥꯅ ꯍꯦꯛꯡ ꯃꯄꯥꯟ ꯁꯨꯝ ꯌꯥꯝꯈꯠꯂꯛꯑꯁꯨ ꯀꯛꯊꯠꯂꯦꯕ ꯊꯥꯎꯋꯣ ꯑꯩꯈꯣꯏ ꯂꯩꯕꯥꯛ ꯈꯔ ꯑꯇꯣꯡꯕ ꯖꯒꯥ ꯑꯃ ꯁꯦꯝꯃꯦꯗꯅ ꯑꯗꯨ ꯃꯥꯗꯤ ꯑꯗꯨꯝ
ꯑꯇꯣꯡꯕꯗꯅ ꯐꯕ꯭ꯔꯕ ꯏꯪ ꯏꯪ ꯂꯥꯎꯕꯗꯅ ꯐꯕ꯭ꯔꯥ
ꯏꯪꯕ ꯏꯪꯗꯕꯒꯤ ꯋꯥꯔꯤ ꯂꯩꯇꯦ ꯑꯃ ꯊꯥꯗꯣꯏ ꯃꯐꯝ
ꯎꯝ
ꯑꯗꯨꯒ ꯌꯦꯟꯊꯤ ꯈꯪꯗꯦ ꯁꯟꯊꯤ ꯈꯪꯗꯦ ꯈꯔ ꯍꯥꯞꯆꯤꯟꯕꯤꯔꯣ ꯃꯈ ꯈꯣꯡꯗ ꯑ ꯍꯦꯛꯇ ꯃꯉꯣꯟꯗ ꯍꯦꯛꯇ ꯑꯩꯈꯣꯏꯒꯤ ꯂꯩꯒꯤ ꯇꯥꯏꯞꯇ ꯍꯦꯛꯇ ꯁꯦꯟꯅꯔꯅ ꯇꯧꯕꯕꯨꯗꯤ ꯁꯦꯟꯅꯔꯒꯕꯨꯗꯤ ꯐꯠꯇꯕ ꯅꯠꯇꯦ ꯐꯩꯌꯦꯕ ꯂꯩꯍꯥꯎ ꯀꯩꯀꯥ ꯅꯤꯡꯊꯤꯖꯥꯏꯅ ꯍꯥꯞꯄꯤꯕꯗꯣ
ꯈꯔ ꯃꯄꯥꯝꯝꯕꯩ ꯀꯩꯀꯥ ꯐꯅꯕ ꯂꯩꯍꯥꯎ ꯈꯔꯗꯤ ꯍꯥꯞꯄꯤ ꯇꯥꯕꯅꯤ
ꯑꯗꯣ ꯀꯩꯅꯣ ꯇꯧꯕ ꯍꯥꯏꯇꯥꯔꯦ ꯑꯗꯣ ꯍꯥꯞꯄꯤꯕꯕꯨꯗꯤ ꯃꯊꯧ ꯇꯥꯏꯌꯦꯕꯀꯣ ꯀꯣ ꯑꯗꯒꯤꯗꯤ ꯑꯩꯈꯣꯏ ꯃꯁꯥꯗꯒ ꯃꯥꯒꯤ ꯀꯩꯅꯣꯁꯦ ꯃꯍꯩꯁꯦ ꯆꯥꯎꯅꯕꯅꯤ ꯐꯖꯅꯕꯅꯤ ꯀꯥꯏꯅ ꯃꯁꯥꯗꯒ ꯇꯣꯉꯥꯟꯅ ꯑꯩꯈꯣꯏꯒꯤ ꯍꯤꯗꯥꯛꯀ ꯂꯩ ꯍꯥꯏꯌꯦ ꯑꯩꯈꯣꯏꯕꯥꯅꯏꯅꯦ ꯐ꯭ꯔꯨꯠ
ꯑꯣ
ꯑꯗꯨꯏ ꯄꯣꯠꯇꯣ ꯍꯥꯞꯄꯤꯔꯒ ꯄꯥꯜꯍꯟꯗꯁꯨ ꯌꯥꯝ ꯐꯩ ꯍꯥꯏꯌꯦꯕꯀꯣ ꯄꯟꯖꯥ ꯑꯗꯣ ꯑꯩꯈꯣꯏꯗꯤ ꯑꯝꯇ ꯍꯥꯞꯇ꯭ꯔꯦꯕ
ꯎꯝ ꯍꯣꯏ ꯃꯊꯪꯒꯤ ꯀꯩꯅꯣ ꯇꯧꯕꯗꯨꯗ ꯍꯥꯏꯔꯛꯑꯣ ꯑꯩ ꯈꯔ ꯂꯧꯒꯦ꯫
ꯑꯥ ꯌꯦꯟꯊꯤꯗꯣ ꯑꯗꯨꯈꯛ ꯍꯥꯞꯄꯤꯔꯦ ꯑꯗꯨꯒ ꯑꯗꯩ ꯒꯝꯂꯥꯗ ꯑꯩꯈꯣꯏꯗꯤ ꯒꯝꯂꯥ ꯑꯆꯧꯕꯗꯨꯗ ꯇꯧꯕꯅꯤꯅꯅꯦ ꯃꯆꯤꯟꯖꯥꯛꯁꯨ ꯌꯥꯝ ꯆꯤꯡꯕ ꯉꯝꯗ꯭ꯔꯦꯗ ꯀꯩꯅꯣ ꯈꯪꯗꯦ ꯑꯗ ꯃꯤ ꯌꯨꯇꯕꯇꯗꯤ ꯒꯝꯂꯥ ꯑꯆꯧꯕꯗꯒ ꯑꯗꯨꯝ ꯊꯥꯅꯔꯒ
ꯍꯥꯟꯅꯩꯗ ꯃꯤ ꯀꯩꯅꯣ ꯕꯤꯜꯗꯤꯡ ꯂꯩꯕ ꯌꯨꯝ ꯌꯨꯝꯇꯩꯗꯤ ꯌꯨꯝ ꯃꯊꯛꯇ ꯊꯝꯃꯤꯁꯤꯡꯁꯦ꯫ ꯑꯗꯨꯃꯥꯏꯅ ꯒꯝꯂꯥꯗ ꯊꯥ ꯊꯥꯔꯒ ꯇꯧꯔꯤꯅꯤ꯫ ꯑꯗꯣ ꯌꯥꯝ ꯐꯖ ꯐꯖꯅ ꯄꯥꯟꯕ ꯌꯥꯎꯋꯅꯦꯍꯦ
ꯀꯩꯅꯣꯗ ꯍꯩꯔꯣꯛꯇ ꯍꯥꯏꯕ꯭ꯔꯥ ꯀꯩꯅꯣ
ꯎꯝ
ꯍꯩꯔꯣꯛꯇ ꯍꯥꯏꯕ꯭ꯔꯥ ꯀꯩꯅꯣ ꯑꯩꯈꯣꯏꯒꯤ ꯀꯩꯅꯣ ꯇꯧꯔꯤꯅꯦꯍꯦ ꯅꯪꯕꫭ ꯗ꯭ꯔꯥꯒꯟ ꯐ꯭ꯔꯨꯠꯀꯤ ꯐꯥꯝ ꯆꯥꯎꯅ ꯑꯩꯈꯣꯏ ꯃꯅꯤꯄꯨꯔꯒꯤ ꯇꯧꯋꯦ ꯍꯥꯏꯕꯀꯣ ꯑꯗꯨꯗ ꯃꯣꯏ ꯃꯤꯁꯤꯡꯁꯦ ꯑꯩꯈꯣꯏꯒꯤ ꯂꯥꯛꯑ ꯂꯥꯛꯑꯒ ꯃꯐꯝꯗꯨꯗꯅꯦ ꯑꯄꯥꯝ ꯑꯄꯥꯝꯕ ꯍꯦꯛꯑꯦꯗꯅ
ꯎꯝ
ꯑꯗꯨꯒ ꯆꯥꯕ ꯂꯩꯕ ꯂꯣꯏ ꯌꯥꯕ
ꯑꯣ
ꯍꯩꯔꯣꯛꯇ ꯑꯗꯨ
ꯑꯩꯈꯣꯏꯅꯦ ꯐꯥꯝꯗꯨꯗ ꯂꯥꯛꯑꯗꯤ ꯆꯥꯕ ꯂꯩꯕ ꯇꯧ ꯇꯥꯕꯅꯤꯅꯦ꯫
ꯎꯝ ꯃꯥꯅꯦ ꯑꯗꯣ ꯍꯥꯏꯗꯤ ꯑꯔꯥꯛꯞꯄꯅ ꯌꯥꯕ ꯑꯣ ꯁꯝꯅ ꯍꯥꯏꯔꯕ ꯃꯣꯏ ꯃꯄꯨꯅ ꯍꯦꯛꯑ ꯈꯣꯠꯂꯒ ꯇꯧꯕ ꯅꯠꯇꯗꯤ꯫ ꯑꯗꯨꯃꯥꯏꯅ ꯇꯧꯔꯒ ꯌꯥꯝ ꯅꯥꯟꯅ
ꯊꯥꯗꯅ ꯑꯗꯨꯝ ꯑꯩꯈꯣꯏꯅ ꯑꯗꯨꯝ ꯍꯦꯛꯆꯕ
ꯑꯥ ꯑꯄꯥꯝ ꯑꯄꯥꯝꯕ ꯍꯦꯛ ꯑꯦꯗꯅ ꯐꯖꯕ ꯑꯣꯏꯔꯁꯨ ꯊꯤꯕ ꯑꯣꯏꯔꯁꯨ ꯑꯩ ꯍꯥꯏꯖꯦ ꯐꯥꯝꯗ ꯆꯪꯉꯒ
ꯎꯝ
ꯑꯗ ꯊꯣꯔꯛꯄꯗ ꯄꯣꯠꯊꯣꯔꯛꯑꯅꯤ ꯍꯨꯔꯥꯟꯕꯗꯤ ꯌꯥꯗꯝꯅꯤꯅ ꯑꯗꯨ ꯑꯗꯨꯝ ꯋꯦꯠꯇꯣ ꯑꯣꯜꯂꯅꯤꯗꯅ ꯑꯣꯜꯂꯒ ꯁꯨꯛ ꯈꯩ ꯇꯥꯏ ꯈꯣꯠꯂꯦ ꯍꯥꯏꯕꯗꯣ ꯈꯪꯉꯒ ꯑꯗꯨꯝ ꯂꯩꯕꯅꯤ ꯀꯩꯅꯣ ꯑꯗꯨꯃꯥꯏꯅ ꯇꯧꯋꯦ ꯍꯥꯏꯌꯦꯕ ꯒꯤ ꯑꯗꯣ ꯃꯤ ꯃꯄꯥꯟ ꯂꯝꯗꯗꯤ ꯑꯗꯨꯃꯥꯏ ꯌꯥꯝ ꯇꯧꯅꯩꯌꯦ ꯄ꯭ꯔꯦꯝꯆꯥ ꯍꯥꯏꯗꯤ ꯀꯦꯖꯤ ꯑꯣꯟꯗꯅ ꯃꯗꯨꯒꯤꯗꯃꯛꯇ ꯅꯪ ꯀꯌꯥꯅꯣ ꯀꯩꯔꯤꯅꯣ ꯍꯪꯉ ꯄꯣꯠꯇꯤ ꯑꯩꯅ ꯄꯥꯝꯃꯤꯕ ꯌꯥꯝꯅꯤꯡꯉꯦꯕ ꯆꯥꯡꯗꯣ ꯑꯣꯟꯊꯣꯛꯄꯤꯔꯒ ꯄꯩꯁꯥ ꯑꯣꯟꯊꯣꯛꯄꯅꯤ ꯀꯩꯗꯧꯔꯒꯦ ꯑꯗꯨꯅ ꯐꯠꯇ꯭ꯔꯣ ꯑꯗꯨꯒꯤ ꯗꯃꯛꯇ ꯅꯪꯒꯤ ꯑꯃꯨꯛ ꯀꯦꯖꯤ ꯐꯥꯂ ꯊꯪꯉꯠꯇꯅ ꯑꯃꯨꯛ ꯀ꯭ꯌꯨ ꯂꯦꯞꯅ ꯇꯧ ꯂꯩꯗꯧ ꯁꯔꯨꯛ ꯄꯨꯗꯤ ꯅꯪꯅ ꯍꯩꯖꯦ ꯑꯩ ꯃꯉꯥꯗꯤ ꯄꯥꯝꯃꯦꯍꯦ ꯑꯁ ꯑꯍꯨꯝꯗꯤ ꯄꯥꯝꯃꯦ ꯐꯖ ꯐꯖꯕ ꯍꯦꯜꯂꯦ ꯐꯔꯦ꯫ ꯇꯥꯔꯦ ꯐꯖꯔꯦ ꯐꯔꯦ ꯑꯩ ꯄꯥꯏꯔꯦ ꯄꯣꯠꯇꯣ ꯄꯨꯔꯣ꯫ ꯄꯨꯔꯥ ꯂꯥꯛꯑꯒ ꯊꯣꯛ ꯊꯣꯛ ꯊꯣꯛ ꯃꯥꯒꯤ ꯋꯦꯠꯇꯣ ꯑꯣꯟꯕꯤꯔꯅꯤ ꯍꯧꯖꯤꯛ꯫ ꯇꯤꯌꯕꯋꯦꯠ ꯃꯦꯠꯁ ꯂꯣꯏ ꯂꯩꯔꯕꯃꯤꯅ ꯑꯗꯨꯒꯤ ꯄꯩꯁꯥꯗꯣ ꯈꯣꯠꯇꯣꯛꯑꯅꯤ ꯑꯗꯨꯝ ꯄꯤꯔꯝꯕꯅꯤ ꯀꯩꯅꯣ ꯑꯗꯨꯅꯗꯤ ꯀꯣꯝꯃꯤꯅꯦ꯫
ꯑꯣꯟꯗꯅ ꯐꯛꯇꯅ ꯂꯩꯗꯣꯏ ꯁꯔꯨꯛ ꯄꯨꯗꯤ ꯑꯗ ꯃꯣꯏꯅꯁꯨ ꯃꯤ ꯌꯥꯝ ꯆꯪꯉꯟꯕꯗꯤ ꯊꯨꯗꯦꯛꯄ ꯌꯩꯊꯠꯄ ꯍꯥꯏꯕ ꯑꯃ ꯂꯩꯗꯅ
ꯎꯝ
ꯑꯗꯨꯝꯕ ꯇꯧꯕꯒꯤ꯫ ꯌꯥꯝ ꯅꯨꯡꯉꯥꯏꯔꯣꯏꯗ꯭ꯔꯥ ꯍꯥꯏꯕꯗꯤ ꯈꯪꯗ꯭ꯔꯦ ꯑꯗ ꯑꯩꯈꯣꯏ ꯊꯣꯏꯅ ꯆꯠꯂꯨꯁꯤꯦꯔ ꯑꯩ ꯆꯥ ꯑꯃ ꯑꯗꯨ ꯃꯐꯝꯗ ꯊꯣꯛꯑꯦ꯫ ꯑꯗ ꯑꯩꯅ ꯑꯗ ꯆꯠꯄꯗꯣ
ꯑꯩꯈꯣꯏ ꯗꯩ ꯈꯔ ꯍꯥꯏꯗꯗꯣꯏꯅꯦ ꯍꯩꯔꯣꯛ ꯍꯥꯏꯖꯤꯅꯥ ꯑꯦ ꯅꯣꯏ ꯂꯣꯏꯣꯛ ꯅꯣꯏ ꯊꯣꯏ ꯆꯠꯂꯨꯔꯕ
ꯑꯥ ꯀ_ ꯀꯩꯅꯣ ꯇꯧꯒꯦ꯫ ꯑꯩꯗꯤ ꯆꯠꯂꯨꯔꯦ ꯍꯩꯔꯣꯛꯇꯤ ꯆꯠꯂꯨꯔꯦ ꯑꯗꯨꯒ ꯅꯥꯈꯣꯠꯁꯦ ꯑꯩꯅ ꯀꯩꯅꯣ ꯇꯧꯋꯦ ꯑꯩꯌꯦ ꯃꯝ ꯕꯣꯕꯣꯛ ꯀꯧꯔꯛꯀꯦ ꯑꯉꯥꯡ ꯃꯈꯣꯡ ꯍꯥꯝꯃꯦꯅꯦ ꯇꯧꯔꯤꯁꯦ ꯑꯗꯨꯗ ꯂꯩꯔꯝꯃꯣ ꯃꯃꯥ ꯀꯧꯒꯦꯀꯣ꯫ ꯑꯩ ꯄꯥꯏꯔꯝꯃꯨꯀꯣ ꯑꯗꯨꯗ ꯉꯥꯛꯇ ꯂꯩꯔꯝꯃꯣ ꯑꯗꯨꯅꯦ ꯇꯧꯔꯤꯁꯦ ꯑꯩ ꯁꯣꯝꯗꯁꯨ ꯐꯣꯟ ꯋꯥꯔꯤ ꯁꯅꯔꯦ ꯑꯉꯥꯡ ꯃꯊꯤ ꯐꯥꯏꯔꯦꯅ ꯇꯧ ꯂꯩꯔꯦ꯫ ꯏꯃꯥ ꯏꯃꯥ ꯑꯉꯥꯡ ꯃꯊ ꯐꯔꯦ ꯑꯝꯇ ꯂꯥꯛꯑꯣ ꯑꯗꯨꯅꯤꯗ꯫
ꯑꯉꯥꯡ ꯃꯊꯤ ꯐꯥꯏꯔꯦ ꯏꯃꯥ ꯀꯩꯅꯣꯝ ꯇꯧꯔꯦ ꯏꯃꯥ ꯏꯃꯥ ꯍꯥꯏꯖꯦ ꯂꯩꯔꯝꯗ꯭ꯔꯗꯤ꯫
ꯃꯊꯤ ꯐꯥꯏꯕꯒꯤ ꯑꯉꯥꯡ ꯑꯩꯅ ꯀꯩꯅꯣ ꯇꯧꯋꯦꯅ꯫ ꯁꯥꯎꯔꯛꯀꯗꯣꯔꯤꯕꯅꯤꯁꯦ ꯁꯤꯅ ꯂꯝꯁꯤꯅ ꯍꯦꯟꯕꯗ ꯄꯟꯆꯥ ꯅꯪꯕꯨꯅꯦ ꯉꯥꯏꯈꯣ ꯉꯥꯏꯈꯣ ꯕꯣꯕꯣꯛ ꯂꯥꯛꯑꯅꯤ꯫ ꯕꯨꯕꯣꯛ ꯂꯥꯛꯑꯒ ꯅꯦ ꯆꯪꯉꯛꯑꯅꯤ ꯊꯤ ꯐꯥꯏꯔꯦ ꯐꯥꯏꯔꯣ ꯐꯥꯏꯗꯣꯛꯑꯣ ꯐꯥꯏꯗꯣꯛꯑꯣ꯫ ꯇꯥꯟ ꯆꯥꯗ꯭ꯔꯥ ꯍꯟꯗꯛꯇꯤ ꯑꯩ ꯇꯥꯟ ꯌꯥꯝ ꯆꯥꯏꯌꯦ꯫
ꯇꯥꯟꯈꯨꯆꯥ ꯑꯝꯅꯤ꯫ ꯃꯥꯅ ꯂꯧꯊꯣꯛ ꯂꯩꯔꯝꯃꯦ꯫ ꯑꯩꯁꯦ ꯄꯨꯁꯜꯂꯨꯁꯦ ꯊꯥꯡꯀꯠꯂꯒ ꯑꯩ ꯐꯣꯟꯁꯦ ꯂꯣꯏꯁꯤꯜꯂꯒꯦ ꯑꯗꯨꯒ ꯇꯧꯔꯁꯦ ꯃꯥꯡꯒꯣꯟꯗ ꯄꯨꯈꯠꯄꯤꯌꯣ ꯏꯃꯥ ꯐꯠ ꯂꯥꯑꯣꯅ꯫
ꯉꯁꯤꯗꯤ ꯑꯩꯅ ꯆꯥꯊꯣꯛꯀꯗꯕ ꯂꯩꯇ꯭ꯔꯦ꯫
ꯂꯩꯇꯦ ꯆꯠꯄꯖꯦ꯫ ꯑꯩ ꯆꯠꯀꯗꯕ ꯀꯣꯛꯁꯦ ꯀꯔꯤ ꯂꯩꯒꯦꯅ ꯅ ꯏꯁꯥꯅ ꯈꯟ ꯈꯟꯕ ꯉꯝꯃꯛꯇ꯭ꯔꯦ ꯏꯕꯦꯝ ꯑꯩ ꯊꯕꯛꯁꯦ꯫
ꯍꯣꯏꯗꯣ ꯌꯥꯝ ꯍꯦꯟꯖꯟꯅꯁꯨ ꯇꯧꯔ ꯑꯗꯨꯝ ꯐꯣꯟꯁꯦ ꯁꯨꯡ ꯀꯥꯏꯁꯨ ꯐꯄꯣꯟꯠꯇꯦ ꯉꯥꯍꯛ ꯉꯥꯍꯛ ꯐꯪꯕꯗ ꯍꯦꯛ ꯇꯧ ꯐꯔꯦ ꯁꯨꯝ ꯌꯦꯡ ꯂꯩꯔꯥꯗꯤ__ ꯑꯗꯨꯖꯥꯗꯒꯤ ꯃꯤꯠ ꯅꯥꯒ ꯆꯣꯡꯊꯣꯛꯄ ꯇꯥꯕꯅꯤ
ꯑꯗꯨꯅꯦ ꯆꯣꯡꯊꯣꯛꯀꯦ ꯇꯧꯔꯛꯑꯦꯕ ꯑꯩꯁꯦ꯫ ꯑꯗꯨ ꯆꯣꯡꯊꯣꯀꯅꯤ ꯈꯟꯕꯩꯅꯦ ꯑꯩꯅ ꯈꯔ ꯄꯣꯊꯥꯒꯦ ꯈꯟꯂꯛꯏꯖꯦ꯫ ꯑꯗꯨ ꯑꯩꯗꯤ ꯄꯨꯔꯥ ꯃꯇꯝ ꯑꯃ ꯄꯨꯔꯥ ꯃꯥꯡꯈ꯭ꯔꯕꯅꯦ ꯂꯥꯟꯕ ꯃꯌꯥꯝꯗꯨꯒꯤ ꯈꯜꯂꯒ
ꯍꯥꯥ__
ꯂꯥꯟꯕ ꯃꯌꯥꯝꯗꯣ ꯄꯨꯔꯥ ꯃꯇꯝ ꯃꯥꯡꯈ꯭ꯔꯕꯅꯦꯕ ꯑꯗꯨꯛ ꯌꯥꯝꯕꯗꯨꯒꯤ꯫
ꯑꯥ ꯎꯠ ꯌꯥꯝꯃꯦꯅꯦ ꯐꯅ꯭ꯌꯥꯝ꯫
ꯌꯥꯝꯗ꯭ꯔꯣꯗꯣ꯫
ꯌꯥꯔꯅꯤ ꯌꯥꯔꯅꯤ ꯇꯞꯇꯞꯅ ꯍꯣꯠꯅꯔꯣ ꯇꯞꯇꯞ ꯅ꯫
ꯑꯗ ꯇꯞꯇꯞꯅ ꯍꯣꯠꯅꯕꯗ ꯃꯇꯝꯗꯣ__ ꯌꯥꯝ ꯆꯪꯗꯣꯏꯅꯦꯕ ꯆꯪꯖꯔꯁꯥꯅꯨ ꯑꯩꯅ ꯈꯜꯂꯤꯁꯦ꯫
ꯍꯌꯦꯡꯗꯗꯤ ꯑꯩꯁꯨꯅꯦ ꯐꯤ ꯄꯣꯔꯛꯑꯅꯤ ꯑꯗꯨꯅ ꯊꯕꯛ ꯆꯤꯟꯂꯛꯀꯗꯣꯏꯅꯤ ꯅꯍꯥꯟ ꯄꯨꯒ꯭ꯔꯦ ꯑꯩꯈꯣꯏ ꯃꯨꯊꯤ ꯅꯨꯄꯥꯗꯨ ꯂꯥꯛ ꯆꯪꯉꯟꯂꯛꯑꯦꯅꯦ ꯁꯤꯗ꯫
ꯑꯣ ꯄꯟꯆꯥ ꯑ ꯑꯌꯨꯛꯇ ꯊꯝꯒꯦ ꯅꯣꯡ ꯆꯨꯌꯦꯁꯦ ꯕꯣꯔꯥꯖꯤ ꯑꯝꯇ ꯂꯧꯁꯤꯡꯒꯦ ꯎꯝ ꯑꯗꯨꯒ ꯑꯃꯨꯛ ꯇꯧꯔꯛꯀꯦ ꯍꯣꯏ ꯍꯣꯏ꯫
ꯎꯝ ꯊꯝ ꯊꯝ